ꯍꯂꯣ
ꯀꯩꯗꯧꯔꯝꯃꯤꯅꯣ
ꯁꯨꯝ ꯍꯤꯞꯄꯝꯕꯅꯦ ꯅꯨꯡꯉꯥꯏꯔꯤꯕꯣ
ꯅꯨꯡꯉꯥꯏꯔꯤꯌꯦ ꯑꯅꯥ ꯑꯌꯦꯛ ꯌꯥꯎꯗꯦ
ꯌꯥꯎꯗꯦ ꯌꯥꯎꯗꯦ
ꯑꯣ ꯑꯣ ꯅꯪ ꯉꯥꯍꯥꯃꯨꯛ ꯆꯈꯥꯎ ꯁꯣꯛꯑꯦꯗꯨꯗꯤ ꯈꯔ ꯐꯔꯕꯣ
ꯐꯔꯦ ꯐꯔꯦ ꯀꯔꯤꯝ ꯇꯧꯗ꯭ꯔꯦ
ꯑꯣ ꯐꯔꯦꯅꯦ ꯑꯗꯨ ꯑꯣꯏꯔꯗꯤꯀꯣ
ꯎꯝ
ꯑꯗꯨꯗꯤ ꯅꯪ ꯐꯔꯗꯤ ꯅꯣꯡꯃ ꯄꯨꯜꯂ ꯀꯩꯅꯣꯝ ꯆꯥꯕ ꯌꯥꯕꯖꯥꯠꯅꯤꯍꯦ
ꯆꯥꯁꯦ ꯆꯥꯁꯦ ꯉꯥꯅꯨꯔ ꯃꯩꯇꯩ ꯌꯦꯜꯂꯥ ꯑꯃ ꯑꯣꯛꯀꯗꯤ ꯆꯥꯅꯤꯡꯗ꯭ꯔꯦꯗ ꯁꯥꯕꯁꯤ
ꯎꯝ ꯁꯥꯕꯅꯤ ꯍꯧꯖꯤꯛꯇꯤ ꯊꯥꯎꯒꯨꯝꯕ ꯌꯥꯝ ꯌꯥꯎꯕꯁꯦ ꯆꯥꯅꯤꯡꯗ꯭ꯔꯦꯗ
ꯎꯝ ꯉꯥꯅꯨꯒꯨꯝꯕ ꯃꯍꯤ ꯈꯔ ꯍꯥꯞꯄꯒꯀꯣ ꯀꯪꯅ ꯉꯥꯎꯔꯒ
ꯎꯝ
ꯑꯗꯨꯅ ꯈꯔ ꯐꯔꯅꯤ
ꯍꯧꯖꯤꯛꯇꯤ ꯁꯥꯕꯅꯤꯅ ꯄꯨꯔꯥ ꯏꯁꯥꯁꯨ ꯐꯖꯅ ꯁꯥꯒꯠꯂ ꯍꯨꯃꯥꯡ ꯊꯕꯛ ꯁꯨꯔꯒ ꯍꯨꯃꯥꯡ ꯊꯣꯛꯄ ꯅꯠꯇꯕ ꯍꯧꯖꯤꯛ ꯇꯧꯔꯤꯁꯦ
ꯎꯝ
ꯅꯨꯡꯁꯥ ꯁꯥꯃꯟꯕꯒꯤ ꯍꯨꯃꯥꯡ ꯊꯣꯛꯄꯗꯨꯅꯦꯅꯕꯥ ꯑꯩꯅꯥ ꯇꯧꯔꯤꯁꯦ
ꯃꯥꯅꯦ ꯃꯥꯅꯦ
ꯑꯗꯣ ꯑꯃꯔꯣꯝꯗꯩ ꯁꯤ ꯊꯕꯛ ꯁꯨꯗꯕꯤꯗ ꯁꯨꯃꯥꯏꯅ ꯇꯧꯔꯤꯕ ꯍꯨꯃꯥꯡꯊꯣꯛꯏꯁꯦ ꯄꯨꯔꯥ
ꯗꯤꯍꯥꯏꯗ꯭ꯔꯦꯁꯟ ꯇꯧꯕ ꯆꯞ ꯃꯥꯟꯅꯔꯝꯗꯣꯏꯅꯦ
ꯃꯅꯩꯌꯦ
ꯑꯗꯨꯅ ꯁꯥꯕꯁꯤꯗ ꯏꯁꯤꯡꯁꯦ ꯌꯥꯝ ꯌꯥꯝ ꯊꯛꯀꯗꯕꯅꯤꯗ
ꯎꯝ ꯍꯧꯖꯤꯛꯀꯥꯟꯁꯤꯕꯨ ꯀꯩꯀꯩ ꯊꯕꯛ ꯇꯧꯅꯔꯤꯒꯦ ꯒꯣꯔꯔꯃꯦꯟꯒꯤ ꯖꯣꯕ
ꯑꯩꯁꯦ ꯍꯧꯖꯤꯛꯇꯤ ꯊꯕꯛꯇꯤꯗꯤ ꯀꯩꯁꯨ ꯇꯧ ꯇꯥꯟꯅꯗ꯭ꯔꯦꯗ ꯌꯨꯝꯗ ꯊꯕꯛ ꯏꯟꯈꯥꯡ ꯈꯔ ꯆꯤꯜꯂꯦ
ꯑꯣ
ꯑꯗ ꯌꯨꯝꯒꯤ ꯊꯕꯛ ꯈꯔ ꯇꯧꯔꯤꯌꯦ ꯇꯧꯔꯤ ꯍꯥꯏ
ꯌꯨꯝꯒꯤ ꯊꯕꯛ ꯇꯧꯔꯒ ꯑꯦꯛꯖꯥꯝꯒꯨꯝꯕ ꯈꯔ ꯇ꯭ꯔꯥꯏ ꯇꯧꯒꯦꯅ ꯈꯜꯂꯦꯕ
ꯎꯝ
ꯑꯦꯝ ꯌꯨꯒꯤ ꯕꯦꯠ ꯑꯦꯛꯖꯥꯝꯒꯤ ꯑꯦꯟꯇ꯭ꯔꯥꯟꯁ ꯑꯦꯛꯖꯥꯝ ꯊꯥꯕꯒꯤꯗꯣ ꯌꯩꯊꯣꯛꯏꯗꯨꯕꯨ ꯀꯔꯤ ꯃꯔꯝꯒꯤꯅꯣ
ꯑꯦꯝ ꯌꯨꯒꯤꯗꯤ ꯕꯦꯠꯀꯤꯗꯤ ꯃꯣꯏꯗ ꯂꯧꯗꯤꯌꯦ
ꯑꯣ
ꯑꯃ ꯁꯦꯟꯇ꯭ꯔꯦꯟꯒꯤ ꯁꯦꯟꯇ꯭ꯔꯦꯟ ꯌꯨꯅꯤꯚꯔꯁꯤꯇꯤ ꯑꯦꯟꯇ꯭ꯔꯥꯟꯁ ꯇꯦꯁꯅ ꯀ꯭ꯋꯦꯠꯅ ꯑꯃ ꯂꯩꯕꯀꯣ
ꯎꯝ ꯀ꯭ꯋꯦꯠ ꯊꯥꯗ꯭ꯔꯤꯗꯣ ꯑꯗꯨ ꯀꯔꯤ ꯃꯔꯝꯒꯤꯅꯤ ꯍꯥꯏꯒꯦ ꯗꯤ ꯑꯦꯝꯒꯤꯅ ꯊꯥꯔꯒ
ꯃꯣꯏꯒꯤꯗꯤ ꯀ꯭ꯋꯦꯠꯅ ꯂꯧꯕꯅꯤꯅ ꯍꯧꯖꯤꯛ ꯑꯦꯝ ꯌꯨꯒꯤ ꯔꯦꯖꯤꯁꯇ꯭ꯔꯦꯁꯟ ꯍꯧꯈ꯭ꯔꯕ ꯀꯩꯅꯣꯝ ꯇꯧꯕꯅꯦꯕ
ꯎꯝ
ꯑꯗꯨ ꯇꯧꯔꯒ ꯊꯥꯖꯤꯜꯂꯒ ꯀ꯭ꯋꯦꯠꯀꯤ ꯐꯪꯉꯛꯄ ꯃꯥꯔꯛꯇꯣ ꯑꯗꯨꯗ ꯌꯦꯡꯉꯒ ꯑꯦꯠꯃꯤꯁꯟ ꯇꯧꯒꯗꯕ ꯃꫭꯏꯅ ꯁꯦꯂꯦꯛꯁꯟ ꯇꯧꯔꯕ ꯃꯇꯨꯡꯗ ꯑꯗꯨꯃꯥꯏꯅ ꯇꯧꯋꯦ
ꯑꯣꯏꯣꯏꯠꯁꯤꯕꯨ ꯎꯝ ꯀꯣꯏꯠ ꯊꯥꯒꯦ ꯍꯥꯏꯔꯒꯗꯤ ꯀꯩꯀꯩ ꯄ꯭ꯔꯤꯄꯦꯌꯔ ꯇꯧꯒꯦ ꯇꯣꯄꯤꯛꯀꯨꯝꯕ
ꯀꯨꯋꯦꯠꯁꯦ ꯍꯧꯖꯤꯛꯁꯦ ꯎꯝ
ꯂꯥꯏꯔꯤꯛ ꯑꯣꯏꯅꯒ ꯊꯣꯛꯄꯔꯣ ꯀꯣꯏꯠ ꯊꯥꯒꯗꯧꯕ ꯏꯁꯇꯨꯗꯦꯟꯈꯩꯒꯤ ꯑꯣꯏꯅ ꯁꯤ ꯄꯥꯒꯗꯕꯅꯤ ꯀꯥꯏꯅ ꯇꯦꯛꯁꯕꯨꯛꯀ ꯊꯣꯛꯄ꯭ꯔꯕ
ꯎꯝ ꯊꯣꯛꯄꯨꯗꯤ ꯊꯣꯛꯑꯦ ꯑꯗꯣ ꯍꯧꯖꯤꯛꯁꯦ ꯀ꯭ꯋꯦꯠꯁꯦ ꯀꯃꯥꯏꯅ ꯇꯧꯏ ꯍꯥꯏꯕ ꯃꯇꯝꯗ ꯀꯣꯂꯦꯖꯁꯦ
ꯎꯝ
ꯑꯗꯗꯤ ꯃꯄꯥꯟ ꯂꯣꯝꯒꯤ ꯗꯦꯜꯂꯤ ꯂꯣꯝꯗ ꯂꯩꯔꯤꯕ ꯀꯣꯂꯦꯖ ꯑꯗꯒꯤ ꯃꯄꯥꯟ ꯂꯣꯝꯒꯤ ꯀꯣꯂꯦꯖ ꯑꯌꯥꯝꯕꯁꯦ ꯍꯥꯟꯅꯗꯤ
ꯑꯣꯏꯅ ꯃꯣꯏ ꯃꯣꯏ ꯀꯣꯂꯦꯖꯅ ꯑꯣꯏꯅ ꯂꯧꯖꯔꯝꯃꯦꯕꯀꯣ
ꯎꯝ
ꯍꯧꯖꯤꯛꯇꯤ ꯒ꯭ꯔꯦꯖꯨꯑꯦꯁꯟ ꯇꯧꯕꯐꯥꯎꯗ ꯀ꯭ꯋꯦꯠꯅ ꯂꯧꯕ ꯍꯧꯔꯦꯕ ꯀ꯭ꯨꯋꯦꯠ ꯌꯨ ꯖꯤ ꯑꯟꯗꯔ ꯒ꯭ꯔꯦꯖꯨꯋꯦꯠꯅ ꯑꯃ ꯊꯣꯛꯑꯦꯕꯀꯣ ꯑꯗꯨꯃꯥꯏ ꯊꯣꯛꯑꯦ ꯑꯗꯩꯗꯤ ꯃꯁꯇꯔꯠ ꯑ ꯃꯥꯁꯇꯔ ꯇꯧꯒꯦ ꯍꯥꯏꯔꯒꯅ ꯄꯤ ꯖꯤꯒꯤ ꯊꯣꯛꯑꯦ
ꯎꯝ
ꯑꯗꯣ ꯃꯅꯤꯄꯨꯔꯗꯁꯨ ꯈꯔ ꯌꯧꯁꯤꯜꯂꯛꯀꯗ ꯃꯥꯜꯂꯦ ꯀꯔꯤ ꯌꯨ ꯖꯤꯒꯤ ꯑꯟꯗꯔ ꯒ꯭ꯔꯦꯖꯨꯋꯦꯠ ꯀꯨꯋꯦꯠꯀꯤ ꯌꯨ ꯖꯤꯒꯤꯁꯦ
ꯎꯝ
ꯄꯤ ꯖꯤꯒꯤꯗꯤ ꯑꯃꯨꯛ ꯑꯦꯝ ꯌꯨꯒꯤꯁꯨ ꯑꯗꯨꯝ ꯀꯨꯋꯦꯠ ꯑꯗꯨꯝ ꯇꯧꯔꯦꯕ
ꯎꯝ
ꯑꯗꯣ ꯗꯤ ꯑꯦꯝ ꯌꯨꯅꯤꯕꯔꯁꯤꯇꯤꯒꯤꯗꯤ ꯃꯁꯥꯅ ꯏꯟꯇ꯭ꯔꯥꯟꯁ ꯂꯧꯖꯔꯤꯌꯦ
ꯍꯧꯖꯤꯛ ꯐꯥꯎꯗ
ꯍꯧꯖꯤꯛ ꯐꯥꯎꯒꯤ ꯑꯗꯨꯝ
ꯃꯣꯏꯁꯨ ꯀꯨꯏꯔꯔꯣꯏꯗ ꯌꯧꯁꯤꯜꯂꯛꯑꯅꯤ
ꯑ ꯃꯣꯏꯁꯨ ꯈꯔ ꯂꯩꯔꯒ ꯀ꯭ꯋꯦꯠꯅ ꯂꯧꯒꯗ꯭ꯔꯥ ꯀꯃꯥꯏꯅ ꯇꯧꯗꯣꯏꯅꯣꯁꯦ
ꯑꯦꯝ ꯌꯨꯅꯕꯨꯗꯤ ꯈꯔ ꯍꯥꯜꯂꯅꯤ ꯑꯗꯣ ꯃꯣꯏꯁꯨ ꯇꯧꯗꯤ ꯇꯧꯔꯛꯑꯅꯦꯕ ꯅꯤꯌꯔ ꯐ꯭ꯌꯨꯆꯔ ꯍꯥꯏꯒꯗ꯭ꯔꯥ ꯑꯗꯨꯗꯣ
ꯎ ꯝꯇꯞ ꯇꯞꯅ ꯇꯧꯕ ꯍꯧꯔꯛꯑꯅꯤ
ꯎꯝ
ꯑꯗꯣ ꯍꯧꯖꯤꯛꯁꯦ ꯅꯪ ꯀꯣꯏꯕ ꯈꯣꯠꯄꯒ ꯏꯆꯠ ꯆꯠꯇ꯭ꯔꯕꯣ
ꯆꯠꯇ꯭ꯔꯦꯗ ꯑꯗꯨꯝ ꯌꯨꯝꯗ ꯂꯩꯔꯦ ꯀꯣꯏꯕ ꯆꯠꯅꯕ ꯀꯩꯅꯣꯒ ꯂꯩꯇꯦꯗ ꯃꯤꯒ ꯑꯝꯇ ꯂꯩꯇ꯭ꯔꯦꯗ ꯍꯧꯖꯤꯛꯄꯨꯗꯤ ꯈꯔ ꯊꯣꯛꯂꯛꯑꯦ ꯑꯗꯣ ꯁꯥꯡꯅꯕꯨꯗꯤ ꯀꯅꯥꯝ ꯆꯠꯅꯗꯦ ꯑ ꯗꯦ ꯃꯣꯏꯁꯨ ꯀꯤꯍꯣꯝ ꯆꯥꯕꯒꯨꯝꯕ ꯀꯩꯒꯨꯝꯕ ꯂꯃꯥꯏꯊꯦꯛꯀꯨꯝꯕꯗꯗꯤ ꯆꯠ ꯑꯗꯨ ꯑꯩꯈꯣꯏ ꯇꯁ ꯊꯑꯣꯏꯒꯤ ꯑꯩꯈꯣꯏ ꯒ꯭ꯔꯨꯞ ꯁꯦꯝꯃꯒ ꯍꯥꯏꯅꯔꯒ ꯂꯣꯡ ꯗ꯭ꯔꯥꯏꯚ ꯀꯨꯝꯕ ꯆꯠꯁꯦꯗꯤ ꯍꯥꯏꯅꯗꯕ ꯑꯁꯨꯝ ꯃꯌꯥꯗ ꯀꯩꯗ ꯍꯥꯡꯆꯤꯜ ꯂꯥꯡꯕꯕꯨꯗꯤ ꯆꯠꯅꯩꯌꯦ ꯑꯗꯣ ꯑꯩꯗꯤ ꯃꯣꯏꯔꯥꯡꯗ ꯑꯝꯇꯪ ꯆꯠꯅꯤꯡꯉꯤꯑ ꯑꯩꯈꯣꯏ ꯈꯔ ꯃꯥꯟꯅꯔꯒ ꯀꯟꯇ꯭ꯔꯤꯕ꯭ꯌꯨꯠꯁꯦ ꯌꯥꯝꯗꯕꯤꯗ ꯗꯨꯝ ꯌꯥꯝꯗꯕꯤꯗ ꯍꯥꯏꯔꯤꯁꯦ ꯐꯥꯏꯚ ꯍꯟꯗ꯭ꯔꯦꯠ ꯐꯥꯏꯚ ꯍꯟꯗ꯭ꯔꯦꯠꯇꯨꯅ ꯑꯗꯨꯝ ꯇꯧꯔꯕ ꯂꯩꯕꯒꯤꯗꯨꯗ ꯑꯣꯏꯅ ꯐꯣꯀꯁ ꯇꯧꯔꯕ ꯕꯔꯥꯗꯨꯗ ꯑꯗꯨꯒ ꯆꯥꯕꯒꯤꯗꯤ ꯌꯥꯝ ꯀꯟꯅ ꯊꯥꯗꯗ꯭ꯔꯕ ꯍꯥꯏꯇꯥꯔꯦꯅꯦ ꯆꯥꯕꯩꯗꯤ ꯕ꯭ꯔꯣꯏꯂꯔ ꯉꯥꯔ ꯑꯃ ꯊꯣꯡꯖꯤꯜꯂꯒ ꯀꯣ ꯆꯥꯕꯗ ꯌꯥꯝ ꯀꯟꯅ ꯐꯣꯀꯁ ꯇꯧꯗꯕꯤ ꯂꯩꯕꯒ ꯆꯠꯄꯒꯒꯤ ꯀꯩꯅꯣꯗ ꯑꯣꯏꯅ ꯈꯔ ꯇꯧꯔꯒ ꯑꯝꯛꯇꯪꯗꯤ ꯆꯠꯅꯤꯡꯉ ꯑꯩꯈꯣꯏꯒꯤ ꯄꯥꯔꯇꯤꯈꯩꯗꯣ
ꯎꯝ ꯐꯩꯌꯦ ꯑꯗꯣ ꯂꯣꯛꯇꯥꯛꯀꯤ ꯑꯍꯤꯡ ꯂꯦꯛꯄꯗꯣ ꯂꯦꯛꯑꯕꯣ
ꯂꯦꯛꯇ꯭ꯔꯤꯌꯦ ꯑꯗꯨꯗꯅꯦ ꯑꯩꯅ ꯂꯦꯛꯅꯤꯡꯉꯤꯁꯦ ꯑꯍꯤꯡ ꯂꯦꯛꯄꯗꯨꯗ ꯅꯣꯡꯉꯥꯜꯂꯛꯄꯗꯒ ꯏꯔꯨꯖꯕꯗꯣ
ꯎꯝ ꯑꯍꯤꯡ ꯅꯦꯛꯄꯒꯤꯗꯤꯀꯣ
ꯎꯝ
ꯃꯣꯏꯗꯣ ꯍꯧꯖꯤꯛꯁꯦ ꯃꯤ ꯑꯃꯗ ꯑꯍꯤꯡ ꯅꯦꯛꯄꯒꯤ ꯄꯔ ꯍꯦꯠ ꯇ ꯆꯧꯉꯥ ꯆꯧꯉꯥ ꯂꯧꯕꯅꯦꯕ
ꯃꯤ ꯑꯃꯗ ꯂꯨꯄꯥ ꯆꯧꯉꯥ ꯀꯥꯗ ꯑꯣꯏꯅ ꯂꯧꯗꯦꯕ
ꯑꯥ ꯀꯥꯗꯣ ꯂꯧꯗꯦ
ꯑꯩꯈꯣꯏ ꯇꯔꯦꯠ ꯆꯠꯂꯦꯅ ꯈꯜꯂꯁꯤꯅꯦ ꯃꯈꯣꯏ ꯐꯃꯨꯡ ꯀꯌꯥ ꯄꯤꯒꯖꯥꯠꯅꯣ
ꯐꯃꯨꯡ ꯍꯥꯏꯁꯦ ꯐꯃꯨꯡ ꯗꯥꯏꯔꯦꯛ ꯄꯤꯗꯕꯩ ꯃꯈꯥꯗ ꯑꯣꯏꯅ ꯃꯣꯝꯄꯥꯛ ꯊꯥꯕꯤꯗꯣ
ꯃꯣꯝꯄꯥꯛꯇꯤ ꯂꯩꯕ꯭ꯔꯥꯕ
ꯑꯥ ꯃꯣꯝꯄꯥꯛꯂꯩ ꯌꯥꯝ ꯅꯥꯟꯕꯅꯤꯗ
ꯑꯗꯨꯝ ꯑꯩꯈꯣꯏ ꯇꯔꯦꯠ ꯆꯠꯂꯒꯗꯤ ꯑꯩꯈꯣꯏ ꯇꯔꯦꯠꯀꯤ ꯑꯗꯨꯝ ꯃꯣꯏ ꯄ꯭ꯔꯣꯕꯥꯏꯠ ꯇꯧꯕ ꯉꯝꯒꯗ꯭ꯔꯣ
ꯉꯝꯃꯦ ꯉꯝꯃꯦ ꯑꯩꯈꯣꯏ ꯃꯤ ꯇꯔꯥꯃꯥꯊꯣꯏ ꯆꯠꯂꯦꯕꯀꯣ ꯍꯟꯗꯛꯀꯤ
ꯎꯝ
ꯑꯗꯣ ꯅꯨꯡꯉꯥꯏ
ꯅꯨꯡꯉꯥꯏꯌꯦ
ꯎꯝ ꯃꯤ ꯑꯃꯗ ꯂꯨꯄꯥ ꯆꯧꯉꯥ ꯆꯧꯉꯥ ꯂꯧꯋꯦ ꯃꯣꯏꯅ ꯊꯣꯡ ꯈꯥꯡꯅꯕ ꯍꯥꯏꯔꯒꯗꯤ ꯃꯣꯏꯅ ꯂꯣꯏꯅꯃꯛ ꯀꯔꯤ ꯒ꯭ꯌꯥꯁ ꯅꯨꯡ ꯏꯁꯤꯡ ꯅꯨꯡ ꯂꯣꯏ ꯄꯤꯅꯦꯕ ꯈꯥꯡ ꯅꯨꯡ
ꯑꯗꯨꯒꯤꯁꯨ ꯇꯣꯉꯥꯟꯕ ꯆꯥꯔꯖ ꯂꯧꯕ꯭ꯔꯣ
ꯂꯧꯗꯕ ꯃꯥꯜꯂꯦ ꯑꯗꯨꯗꯤ
ꯑꫭ
ꯑꯩꯈꯣꯏꯅ ꯇꯧꯗꯣꯏꯖꯦ ꯀꯔꯤ ꯑꯥ ꯑꯣꯡꯂꯤ ꯑꯩꯈꯣꯏꯅ ꯇꯧꯗꯦ ꯃꯩꯈꯦꯠꯇꯒꯤ ꯍꯧꯔꯒ ꯏꯁꯥꯒꯤ ꯆꯪꯕ ꯊꯣꯡꯅꯕ ꯆꯦꯡ ꯆꯥꯛ ꯌꯦꯟꯁꯥꯡ ꯃꯩꯁꯥꯡ ꯑꯩꯈꯣꯏꯅ ꯂꯣꯏꯅꯃꯛ ꯂꯧꯖꯕ
ꯑꯣꯡꯂꯤ ꯒ꯭ꯌꯥꯁꯀ ꯀꯣꯟꯒ ꯃꯣꯏꯅ ꯈꯥꯡ ꯀꯩꯀꯥꯖꯨ ꯃꯣꯏꯅ
ꯑꯥ ꯇꯨꯝꯕꯝ ꯆꯥꯕꯝ ꯃꯣꯏꯅ ꯄꯤꯕꯩ ꯋꯥꯅꯤꯗ
ꯃꯣꯏ ꯑꯗꯨꯒꯤ ꯍꯦꯛ ꯃꯄꯥꯟꯗ ꯂꯩꯔꯤꯕ ꯏꯁꯤꯡꯗꯨꯕꯨ ꯊꯦꯟꯕ꯭ꯔꯣ ꯃꯤ ꯌꯥꯝꯅ ꯏꯔꯨꯖꯅꯩꯅꯦ
ꯑꯁ ꯊꯦꯟꯗꯦꯗ ꯂꯨꯏꯗ ꯑꯗꯣ ꯃꯣꯏꯒꯤꯗꯤ ꯆꯔꯥꯡꯅ ꯑꯃ ꯂꯩꯕꯗꯣ ꯑꯥ
ꯆꯔꯥꯡ ꯀꯤꯇꯧꯔꯕ
ꯆꯔꯥꯡ
ꯗꯅ ꯑꯁꯤ ꯍꯂꯣ ꯑꯣ ꯍꯜꯂꯣ ꯇꯥꯒꯤꯗ꯭ꯔꯦ ꯍꯣꯏ ꯍꯣꯏ ꯑꯥꯎ ꯇꯥꯏꯌꯦ ꯇꯥꯏꯌꯦ ꯍꯣꯏ ꯑꯁ ꯉꯔꯥꯡꯁꯦ ꯑꯩꯁꯦ ꯃꯪ ꯌꯥꯝ ꯅꯨꯡꯉꯥꯏꯇꯦꯗ ꯅꯨꯡꯉꯥꯏꯕꯗꯤ ꯅꯨꯡꯉꯥꯏꯕ ꯃꯪꯅꯦ ꯑꯗꯣ ꯔꯤꯌꯦꯂꯤꯇꯤꯗꯗꯤ ꯌꯥꯝ ꯅꯨꯡꯉꯥꯏꯇꯕ ꯃꯪꯗꯨꯗꯤ ꯌꯥꯝ ꯅꯨꯡꯉꯥꯏꯕ ꯃꯪ ꯃꯅꯨꯡꯗꯗꯤ ꯌꯥꯝ ꯅꯨꯡꯉꯥꯏꯕ ꯔꯤꯌꯦꯂꯤꯇꯤꯗꯗꯤ ꯑꯃꯨꯛ ꯌꯥꯝ ꯅꯨꯡꯉꯥꯏꯇꯕ ꯍꯥꯏꯇꯥꯔꯦꯅꯦ ꯃꯪꯖꯦ ꯑꯩ ꯌꯥꯝ ꯅꯨꯡꯉꯥꯏꯇꯦ ꯁꯅꯥꯃꯅꯤꯁꯦ ꯌꯥꯝ ꯅꯨꯡꯁꯤ ꯑꯩ ꯉꯔꯥꯡ ꯃꯪꯗ ꯁꯅꯥꯃꯅꯤꯅ ꯑꯩꯒꯤ ꯃꯇꯦꯡ ꯄꯥꯡꯕꯤꯔꯝꯃꯦ ꯌꯥꯝ ꯅꯨꯡꯁꯤꯕ ꯃꯔꯨꯞꯅꯦꯗ ꯃꯥꯅ ꯅꯨꯄꯤ ꯉꯟꯅ ꯊꯤꯖꯤꯟꯈꯤꯕꯒꯤꯅꯦꯕ ꯅꯨꯄꯤ ꯈꯔ ꯊꯦꯡꯅ ꯊꯤꯔꯝꯃꯒꯗꯤꯀꯣ ꯈꯔ ꯅꯨꯡꯉꯥꯏꯒꯗꯧꯕ ꯎꯝ ꯉꯔꯥꯡ ꯑꯩꯒꯤ ꯃꯪꯗꯣ ꯌꯥꯝꯅ ꯀꯩꯅꯣ ꯇꯧꯋꯦꯕ ꯊꯋꯥꯏ ꯌꯥꯝ ꯅꯨꯡꯉꯥꯏꯇꯦ ꯗ ꯃꯪꯗꯗꯤ ꯍꯦꯞꯄꯤ ꯑꯦꯟꯗꯤꯡ ꯑꯣꯏꯔꯝꯃꯦ ꯔꯦꯌꯦꯂꯤꯇꯤꯅ ꯑꯟꯐꯤꯅꯤꯁ ꯌꯥꯝꯅ ꯅꯨꯡꯉꯥꯏꯇꯦ ꯍꯣꯏ ꯑꯗꯨꯅꯦ ꯍꯥꯏꯔꯤꯁꯦ ꯌꯥꯝꯅ ꯅꯨꯡꯉꯥꯏꯇꯦ ꯑꯩꯒꯤ ꯑꯣꯏꯅ ꯊꯃꯣꯏ ꯈ꯭ꯋꯥꯏꯗꯒꯤ ꯀꯥꯏꯈꯤꯕ ꯃꯤꯅꯦ ꯑꯗꯨꯕꯨ ꯑꯩꯒꯤ ꯑꯣꯏꯅ ꯁꯦꯜꯞ ꯔꯦꯁꯄꯦꯛ ꯍꯥꯏꯕ ꯑꯃ ꯂꯩ ꯑꯩꯅ ꯀꯅꯥꯗꯁꯨ ꯈꯨꯔꯨꯝꯃꯒ ꯆꯠꯄꯤꯈꯤꯅꯣ ꯍꯥꯏꯗꯦ ꯏꯃꯥꯟꯅꯕꯗꯗꯤ ꯍꯥꯏꯕ ꯌꯥꯏ ꯅꯨꯄꯤꯗꯗꯤ ꯀꯩꯗꯧꯅꯨꯡꯗ ꯍꯥꯏꯔꯣꯏ ꯍꯣꯏ ꯑꯗꯣ ꯑꯩꯁꯦ ꯄꯩꯁꯥ ꯌꯥꯝꯅ ꯄꯥꯏꯗꯕ ꯌꯥꯗꯦ ꯂꯨꯄꯥ ꯀ꯭ꯔꯣꯔ ꯄꯇꯤ ꯄꯥꯏꯔꯦꯅ ꯈꯜꯂꯁꯤꯅꯦ ꯀ꯭ꯔꯣꯔꯄꯇꯤꯗꯣ ꯈꯛꯅ ꯑꯩ ꯌꯥꯔꯣꯏ ꯑꯩ ꯐꯦꯝ ꯄꯥꯝꯃꯦ ꯐꯦꯝ ꯄꯣꯄꯨꯂꯔꯤꯇꯤ ꯌꯦꯁ ꯑꯥꯏ ꯋꯥꯟ ꯑꯣꯜ ꯑꯣꯐ ꯗꯦꯠ ꯑꯗꯨꯕꯨ